ꯍꯜꯂꯣ
ꯍꯜꯂꯣ
ꯑꯣ ꯇꯥꯔꯕꯣ
ꯇꯥꯛ ꯇꯔꯦ ꯇꯔꯦꯑꯣ
ꯀꯩꯗꯧꯔꯤꯅꯣ
ꯑꯁ ꯀꯥꯏꯁꯨ
ꯅꯪꯒꯤꯗꯤ ꯑꯋꯥꯡ ꯅꯨꯡꯉꯥꯏꯇꯕ꯭ꯔꯥ
ꯋꯥꯥꯛ ꯑꯗꯨꯝ ꯅꯨꯡꯉꯥꯏꯗ ꯑꯗꯨꯝ ꯅꯨꯡꯉꯥꯏꯗꯤ ꯅꯨꯡꯉꯥꯏꯌꯦꯕꯀꯣ
ꯑ
ꯀꯩꯗꯧꯔꯤꯒꯦ
ꯤ ꯀꯩꯁꯨ ꯇꯧꯗꯦ ꯆꯥꯛꯇꯤ ꯆꯥꯔꯕꯣ
ꯆꯥꯔꯦ ꯍ
ꯀꯩꯖꯉꯣ
ꯌꯦꯟ
ꯋꯥ ꯌꯥꯝ ꯍꯥꯎꯋꯤꯀꯣ ꯑꯁ ꯀꯔꯤ ꯅꯅꯥꯁꯨ ꯈꯜꯂꯨꯕꯅ ꯑ
ꯑ
ꯑ ꯊꯕꯒꯂꯦ ꯍꯥ
ꯐꯀꯤ ꯇꯕꯅꯦ ꯁ ꯁꯟꯁꯥꯅꯦ ꯉꯥꯅꯦ
ꯌꯥꯔꯦ ꯊꯥꯜꯖꯗ꯭ꯔꯦ
ꯑꯐꯝꯝꯗꯨ ꯆꯗꯦꯦ
ꯑꯁ ꯂꯣꯏꯔꯦ ꯅꯪꯁꯨ ꯅꯨꯄꯤ ꯈꯥꯏꯕ ꯌꯥꯝ ꯐꯩꯒꯗꯕꯪ ꯃꯤ ꯃꯥꯂꯦ ꯇꯕꯥꯛ ꯂ ꯏꯇ꯭ꯔꯣ ꯆꯥꯗ꯭ꯔꯤꯌꯦ ꯑꯩꯗꯤ ꯌꯦꯟꯖꯥꯡ ꯑꯁ ꯍꯋꯥꯏꯅꯤꯅ ꯆꯥꯅꯤꯡꯗꯕꯒꯤ ꯂꯩꯔꯤ
ꯑꯣ
ꯅꯪꯒꯤꯦꯝ ꯗꯦꯝꯗꯅ ꯍꯦꯟꯅ ꯍꯥꯎ꯭ꯔꯣꯅꯤ ꯀꯔꯤ ꯍꯥꯏꯕ
ꯍꯋꯥꯏꯗ ꯆꯝꯐꯨꯠ ꯇꯧꯔ ꯗꯥꯎꯗꯧ
ꯗꯥ ꯀꯪꯍꯥꯎ ꯇꯧꯗꯣꯏꯕ
ꯎꯝ ꯑꯗꯨꯒ ꯍꯋꯥꯏ ꯆꯝꯐꯨꯠ ꯇꯧꯗꯣꯏꯕ
ꯑ ꯁ ꯂꯣ ꯑꯣꯏꯅꯦ ꯅꯪ ꯀꯦꯁꯤꯗꯤꯦ
ꯌꯥꯏꯅ
ꯇꯧꯋꯦ ꯑꯩ ꯅꯪ ꯉꯥꯎꯕ꯭ꯔꯥ ꯑꯩ ꯉꯥꯎꯕ꯭ꯔꯥ ꯒ꯭ꯌꯥꯟ ꯇꯥꯗ꯭꯭ꯔꯔꯤ
ꯍ ꯍꯦꯛ ꯍꯦ ꯉꯥꯎꯔꯒ ꯂꯝꯕꯤꯗꯗꯤ ꯆꯠꯄꯤꯅꯨꯀꯣ
ꯀꯔꯤꯒꯤꯅꯣ
ꯑꯁ ꯑꯩꯅ ꯈꯥꯏꯔꯛꯄꯗꯨꯗ ꯅꯪ ꯉꯥꯎꯔꯒ ꯆꯠꯂꯗꯤ ꯑꯩ ꯅꯨꯡꯉꯥꯏꯔꯣꯏꯅꯦ
ꯑꯗꯨ ꯂꯩ ꯌꯦꯡꯕꯣꯂꯕꯣꯂ
ꯍ
ꯅꯨꯡꯉꯥꯏꯇ꯭ꯔꯗꯤ ꯑꯥ
ꯑꯗꯨ ꯑꯣꯏꯔꯒꯗꯤ ꯍꯣꯏ ꯂꯥꯏꯌꯦꯡꯅꯕ ꯑꯩ ꯂꯥꯛꯑꯒꯦ ꯑꯗꯨꯗꯤ
ꯍꯣꯏ ꯂꯥꯛꯑꯣ ꯑꯗꯨꯒ ꯎꯟꯅꯁꯦ ꯈꯟꯅꯁꯦ
ꯎꯝ
ꯊꯕꯥꯛ ꯂꯕ꯭ꯔ ꯆ ꯂꯣꯏ ꯍꯦꯛ ꯀꯔꯤꯒꯤꯁꯤ ꯇꯦꯟꯗꯩꯅ
ꯆꯦ ꯂ ꯃꯗꯤ ꯍꯥꯏꯥꯡ ꯄꯔꯇ
ꯆꯦꯜꯂꯣꯏꯍꯦ ꯃꯤ ꯎꯅꯕ ꯂꯥꯛꯑꯒ ꯀꯔꯤꯒꯤ ꯆꯦꯟꯗꯣꯏꯅꯣ ꯑꯆꯥꯄꯣꯠ ꯂꯩꯔꯛꯎꯀꯣ ꯑꯆꯥꯥ ꯄꯣꯂꯦꯔꯗꯤ ꯑꯁꯂ ꯍ
ꯅꯪ ꯁꯤꯗꯤꯤ ꯅꯪ ꯁꯤꯗꯤ ꯂꯧꯁꯤꯡ ꯌꯥꯝ ꯍꯩꯍꯦ
ꯀꯔꯤ ꯍꯩꯕ ꯅꯠꯇꯦ ꯆꯥꯅꯤꯡꯕꯒꯤ ꯆꯥꯅꯤꯡꯕꯒꯤ ꯇꯧꯕꯅꯦ
ꯑꯗꯨ ꯅꯪ ꯅꯪ ꯆꯥꯅꯤꯡꯅꯕ ꯑꯆꯥꯄꯣꯠꯇꯣ ꯑꯃ ꯍꯥꯏꯌꯣ ꯃꯃꯤ ꯑꯩ ꯂꯩꯔꯛꯀꯦ
ꯑꯪ ꯁꯤꯡꯖꯨ ꯂꯩꯔꯛꯑꯣ ꯁꯤꯡꯖꯨ ꯆꯥꯁꯦ ꯑꯩ ꯆꯥꯛ ꯀꯥꯝꯃꯒ ꯂꯩꯒꯦꯕ ꯑꯥ ꯑꯩ ꯆꯥꯛ ꯀꯥꯝꯕꯤꯔꯒꯦ ꯍꯣꯏ ꯉꯍꯥꯛ ꯂꯩꯔꯛꯑꯣ ꯍꯦꯟꯁꯥꯡꯅ ꯍꯥꯎꯇꯕꯅꯦ ꯉꯥꯏꯔꯝꯒꯦꯀꯣ
ꯉꯥꯏꯌꯣ ꯉꯥꯏꯌꯣ ꯉꯥꯏꯕ ꯀꯜꯂꯒ ꯕꯁ ꯐꯪꯉꯤ ꯍꯥꯏꯕꯗꯨ
ꯑꯩꯗꯤ ꯑꯁꯦꯡꯕ ꯍꯥꯏꯕꯅꯦꯀꯣ ꯉꯥꯏꯔꯝꯗꯣꯏꯅꯦ ꯅꯪ ꯉꯁꯤ ꯊꯕꯛ ꯂꯩꯕ꯭ꯔꯥ ꯍꯜꯂꯣ ꯍꯜꯂꯣ ꯑꯁ ꯀꯔꯤꯔꯥ ꯅꯪ ꯅꯦꯋꯥꯛꯗꯤ ꯅꯨꯡꯉꯥꯏꯀꯣ ꯑꯃꯨꯛ ꯇꯥꯏ ꯑꯃꯨꯛ ꯇꯥꯗꯦ ꯇꯧꯋꯦ
ꯑꯁ ꯁꯨꯃꯥꯏꯅ ꯇꯧꯕ ꯇꯥꯔꯅꯦ ꯀꯥꯏꯒꯦ
ꯅꯪ ꯋꯥ ꯉꯥꯡꯗꯕꯒꯤꯔꯥ
ꯍ
ꯅꯪ ꯀꯗꯔ ꯂꯧꯁꯤꯡ ꯀ ꯌꯥꯝ ꯇꯧꯒꯅꯨꯀꯣ
ꯅꯪ ꯅ ꯅꯨꯄ ꯃꯑꯣꯡꯗ
ꯀꯔꯤ ꯇꯧꯕ꯭ꯔꯣ
ꯌꯥꯝ ꯅꯨꯡꯁꯤꯅꯦ
ꯑꯁ ꯂꯔꯦ ꯃꯁꯤꯗꯤ
ꯑꯁ ꯊꯃꯣꯏꯒꯁꯦ ꯄꯨꯔꯨꯝ ꯄꯨꯔꯨꯝ ꯆꯥꯛꯑꯦꯕ
ꯁꯨꯝꯕ ꯍꯩꯔꯝꯒꯗꯕ ꯃꯥꯜꯂꯦ
ꯑꯩꯁ ꯑꯗꯨ ꯅꯍꯥꯛ ꯑꯗꯨꯅ ꯇꯥꯛꯄꯗꯤ ꯅꯪꯁꯨ ꯈꯔ ꯀꯦꯟꯕ ꯍꯧꯔꯦꯕꯀꯣ
ꯎ ꯑꯗꯨꯒꯤ ꯑꯩꯈꯣꯏꯗꯤ ꯑꯗꯨꯒꯤ ꯅꯠꯇꯦ ꯈꯪꯕꯒꯤ ꯍꯥꯏꯕꯤꯕꯅꯦ ꯑꯩꯗꯤ ꯀꯔꯤꯁꯨ ꯐꯥꯎꯗꯦꯍꯦ
ꯑꯦꯁ
ꯑꯩ ꯅꯪꯒꯤ ꯋꯥꯗꯀꯣ ꯅꯨꯄꯤ ꯌꯥꯝ ꯀꯦꯜꯂꯝꯝꯃꯅꯤꯣ ꯠꯇꯣ
ꯍꯌꯦ ꯍ ꯀꯦꯜꯂꯝꯃꯗꯤ ꯐꯔꯦ ꯀꯩꯅꯣ
ꯀꯦꯂꯝ ꯅꯪ ꯅꯨꯄꯤꯗꯤ ꯀꯣꯏꯕ꯭ꯔꯣ
ꯑꯁ ꯑꯩꯈꯣꯏꯗꯤ ꯀꯣꯏꯗꯦꯗ ꯃꯧ ꯅꯍꯥ ꯑꯣꯏꯅ ꯄꯥꯝꯃꯦ
ꯑꯁ ꯀꯔꯤꯒꯤ ꯃꯧ ꯅꯪ ꯄꯥꯈꯪ ꯅꯠꯇꯕ꯭ꯔꯣ
ꯑꯩꯈꯣꯏꯗꯤ ꯏꯆꯥ ꯑꯅꯤ ꯁꯨꯔꯦ
ꯏꯃꯥ ꯑꯩꯗꯤ ꯄꯥꯈꯪꯅꯦ ꯈꯜꯂꯒ ꯂꯣꯏꯔꯦꯗꯅ ꯂꯥꯛꯑꯅꯣ ꯑꯗꯨꯗꯤ ꯅꯪꯒꯤ ꯁꯤꯡꯖꯨꯗ ꯆꯥ
ꯀꯩ ꯅꯠꯇ ꯅꯇꯩꯃꯅ ꯇꯞꯀꯗꯕ ꯁꯤꯡꯖꯨꯅꯦ ꯀꯩꯅꯣ
ꯑꯣ ꯑꯗꯨꯗꯤ ꯏꯇꯩꯃꯒ ꯂꯥꯛꯃꯤꯟꯅꯈ꯭ꯔꯣ ꯍꯌꯦꯡ ꯋꯥꯏ ꯌꯥꯝꯃꯛꯑꯗꯤ ꯑꯩ ꯉꯝꯃꯣꯏꯍꯦ
ꯑꯁ ꯅ ꯇꯏ ꯃꯗꯤ ꯑ ꯅꯠꯇꯏ ꯃꯗꯤ ꯒ꯭ꯌꯥꯟ ꯌꯥꯝ ꯇꯥꯕꯅꯦ ꯅꯣꯏ ꯅꯣꯏꯕꯨ ꯆꯤꯡꯅꯕ ꯈꯣꯠꯄ ꯀꯩꯁꯨ ꯇꯧꯕꯤꯔꯣ ꯋꯥꯔꯧꯅꯨ
ꯃꯔꯔꯝ ꯑꯁ ꯅꯪꯕꯨ ꯌꯥꯝ ꯊꯥꯖꯕ ꯑꯣꯏꯕ ꯃꯥꯜꯂꯤꯀ ꯑꯗꯨꯗꯤ
ꯑꯩꯈꯣꯏꯗꯤ ꯃꯤꯒꯤ ꯊꯥꯖꯕꯁꯦ ꯃꯍꯟꯅꯤꯡꯕ
ꯦ ꯅꯣꯛꯅꯤꯡꯉꯦ ꯅꯁꯥꯛꯅꯤꯗ ꯑꯥ ꯑꯣꯏ
ꯅꯣꯏꯗ ꯑꯩꯒꯤ ꯋꯥꯔꯤꯁꯤꯡꯗ ꯅꯪ ꯅꯤꯡꯁꯔ ꯄꯥꯂꯕ
ꯁꯤꯁ ꯅꯤꯡꯁꯤꯡꯗꯦ ꯅꯆꯥ ꯑꯅꯤ ꯁꯨꯔꯒ ꯀꯔꯤꯒꯤ ꯅꯤꯡꯁꯤꯡꯉꯒ ꯂꯩꯒꯗ꯭ꯔ ꯅꯆꯥꯁꯤꯡꯗꯤ ꯀ꯭ꯂꯥꯁ ꯀꯌꯥ ꯀꯌꯥ ꯇꯝꯃꯒꯦ
ꯍꯥ ꯅꯁꯥꯗꯣ ꯅꯁꯥꯁꯤꯡꯗꯣ ꯀ꯭ꯂꯥꯁ ꯀꯌꯥ ꯀꯌꯥ ꯇꯔꯒꯦ ꯍꯥꯏꯕ ꯑꯅꯤꯗꯣ
ꯈ꯭ꯋꯥꯏꯗꯒꯤ ꯑꯍꯟꯗꯅ ꯀ꯭ꯂꯥꯁ ꯊ꯭ꯔꯤ ꯁꯦꯀꯦꯟ ꯏꯔ ꯇꯝꯃꯦ
ꯀ꯭ꯂꯥꯁ ꯊ꯭ꯔꯤ ꯁꯦꯀꯦꯟ ꯏꯌꯥꯔ ꯂꯣꯏꯔꯦ ꯅꯪ ꯅꯪꯅ ꯃꯅꯤꯄꯨꯔ ꯃꯆꯥ ꯑꯣꯏꯗꯕ ꯃꯥꯜꯂꯦ ꯑꯥꯎꯠꯁꯥꯏꯗꯠꯇ ꯂꯩꯕ ꯃꯥꯜꯂꯦ
ꯑꯗꯨꯒ ꯈ꯭ꯋꯥꯏꯗꯒꯤ ꯀꯣ ꯀ꯭ꯂ ꯀ꯭ꯂꯥꯁ ꯐꯥꯏꯚ
ꯑꯁ ꯅꯪ ꯆꯗꯤ ꯅꯣꯏ ꯑꯣꯗ
ꯍꯣꯏ ꯑꯗꯨ ꯁꯛꯀꯅꯤ ꯌꯨꯝꯗ ꯂꯩꯒ꯭ꯔꯥꯅꯔꯦ
ꯑꯩꯗꯤ ꯌꯨꯝꯗ ꯂꯩꯔꯅꯤ ꯅꯪ ꯁꯤꯡꯖꯨ ꯄꯨꯔꯛꯄ ꯉꯥꯏꯔꯅꯤ ꯆꯠꯊꯣꯛꯑꯔꯣꯏꯥꯟ ꯁꯤ ꯂꯩꯕꯅꯦꯕ ꯕꯖꯥꯔꯗ ꯁꯦꯀꯦꯟ ꯍꯦꯟ ꯈꯟꯕ ꯆꯠꯁꯦꯅ ꯑꯗꯣ ꯅꯪ ꯂꯥꯛꯀꯅꯤ ꯍꯥꯏꯕꯅꯤꯅ ꯌꯨꯝ ꯁꯤꯀꯦꯟ ꯍꯦꯟ꯭ꯔꯣ
ꯍꯣꯏ
ꯄꯥꯝꯕ꯭ꯔꯣ ꯅꯪꯁꯨ
ꯄꯥꯥꯝꯃꯦ
ꯑꯁ ꯑꯩꯗꯤ ꯅꯪ ꯂꯥꯛꯄꯅꯤ ꯍꯥꯏꯕꯗ ꯆꯠꯂꯔꯣꯏꯁꯤꯔꯥ ꯈꯜꯂꯒ ꯑꯗꯨꯗꯤ ꯅꯪ ꯈꯔ ꯊꯦꯡꯅ ꯂꯥꯛꯈ꯭ꯔꯣ ꯑꯁ ꯇꯜꯂꯦ ꯅꯪꯒꯤ ꯀꯔꯤ ꯂꯩꯔꯛꯑꯣ ꯍꯥꯏꯕꯅꯣ ꯍꯥꯏꯔꯛꯑꯣ ꯀ꯭ꯔꯤ ꯄꯥꯝꯕ꯭ꯔꯣ ꯅꯪ ꯀ꯭ꯔꯤ ꯄꯥꯝꯕ꯭ꯔꯣ ꯇꯨꯄꯤ ꯄꯥꯝꯕ꯭ꯔꯣ ꯇꯨꯄꯤ ꯇꯨꯄꯤꯅ ꯐꯕ ꯃꯥꯜꯂꯦꯗ ꯍꯟꯗꯛꯇꯤ ꯂꯧ ꯃꯇꯝꯅꯤꯅ
ꯅ ꯀꯁꯨ
ꯑꯗꯨ ꯇꯨꯄꯤ ꯑꯣꯏꯅ ꯂꯩꯔꯛꯑꯒꯦ ꯂꯧ ꯆꯠꯄꯗ ꯍꯥꯞꯅꯕ ꯁꯥꯗꯅꯕ
ꯌꯥꯏꯅꯦ ꯑꯩꯁ ꯑꯗꯨ ꯅꯨꯡꯁꯤꯕ ꯈꯨꯗꯣꯜ ꯇꯝꯃꯛꯑꯗꯤ ꯍꯔꯥꯎꯕꯅ ꯂꯣꯏꯔꯦꯏ
ꯎ ꯑꯩꯈꯣꯏꯗꯤ ꯌꯥꯝ ꯑꯩꯈꯣꯏ ꯍꯣꯏ ꯑꯩꯈꯣꯏꯗꯤ ꯃꯤ ꯌꯥꯝ ꯅꯨꯡꯁꯤꯒꯅꯤ ꯃꯃꯤꯅꯦ
ꯑꯁ ꯑꯗꯨ ꯑꯣꯏꯔꯗꯤ ꯅꯪꯒꯤ ꯊꯝꯃꯣꯏꯁꯨ ꯈꯔ ꯄꯤꯔꯛꯑꯣꯅ
ꯑꯣ ꯅꯨꯄꯤ ꯑꯅꯤ ꯂꯩꯔꯛꯑꯒꯦ
ꯅꯥꯇꯩ ꯃꯥꯒꯤꯗꯨꯗꯤ ꯂꯩꯔꯛꯑꯅꯨꯗ
ꯀꯔꯤꯒꯤ ꯆꯥꯍꯜꯂꯣꯏꯗ꯭ꯔꯣ
ꯤ ꯃꯁꯝ ꯀꯦꯟꯕꯅꯤꯅꯀꯣ ꯃꯁꯝꯁꯨ ꯈꯤꯇꯪ ꯊꯕꯗꯤ ꯂꯣꯏ ꯀꯦꯜꯂꯅꯤꯃꯛ
ꯑꯁ ꯅꯨꯡꯉꯥꯏꯇꯦ ꯌꯦꯡꯊꯣꯛꯄꯤꯌꯣ ꯀꯔꯤꯔꯣ
ꯌꯦꯡꯉꯦ ꯌꯦꯡꯗꯤꯦ ꯌꯦꯡꯕꯅꯦ ꯑꯗꯨꯕꯨ ꯂꯥꯏꯌꯦꯡꯗꯤ ꯂꯥꯏꯌꯦꯡꯗꯦꯕꯀꯣ ꯃꯁꯥ ꯌꯦꯡꯊꯣꯛ ꯊꯣꯛꯄꯤꯌꯨ ꯍꯥꯏꯕꯗꯨ ꯑꯗꯨꯝ ꯌꯦꯡ
ꯑ ꯁꯤꯔ ꯍꯟꯗꯛꯇꯗꯤꯀꯣ ꯁꯝ ꯍ ꯒꯤ ꯁꯤꯔꯝꯁꯨ ꯌꯥꯝ ꯊ ꯊꯣꯛꯅꯈ꯭ꯔꯕꯅꯦ ꯑꯗꯣ ꯃꯤ ꯐꯩꯌꯦ ꯌꯥꯝ ꯍꯥꯏꯅꯕ ꯑꯩꯈꯣꯏ ꯌꯥꯎꯕꯅꯦ ꯑꯗꯣ ꯆꯥꯅꯥꯒꯗꯤ ꯐꯕꯅꯦ
ꯀꯔꯤꯒꯤꯗꯃꯛꯅꯣ ꯃꯣꯏ ꯃꯆꯥ ꯑꯅꯤ ꯁꯨꯈ꯭ꯔꯕ ꯃꯧꯗꯨꯕꯨ ꯀꯅꯥ ꯌꯦꯡꯒ
ꯑꯁ ꯃꯆꯥ ꯑꯅꯤ ꯈꯛꯇꯅꯦ ꯀꯔꯤꯔꯣ ꯌꯥꯝ ꯋꯥꯠꯂꯤꯌꯦ
ꯑꯁ ꯅꯪꯗꯤ ꯗꯃ ꯄꯣꯛꯑꯗꯧ ꯃꯥꯜꯂꯦ ꯍꯥꯏ ꯑꯗꯨꯗꯤ
ꯄꯣꯛꯀꯅꯤ ꯑꯩꯗꯤ ꯅꯪ ꯌꯥꯔꯕꯣ ꯑꯅꯤꯗꯨꯅ
ꯍꯣꯏ ꯉꯝꯗ꯭ꯔꯦ ꯁꯤꯕꯥꯎ
ꯑꯁ ꯅ ꯌꯥꯝꯁꯨ ꯋꯥꯟ ꯃ ꯃꯥ ꯂꯤꯗ
ꯁꯣꯟꯕꯅ ꯇꯟꯅ
ꯄꯣꯈꯥꯏꯌꯨ ꯀꯗꯧꯔꯒꯦ
ꯈꯪꯉꯛꯀꯅꯤ ꯋꯥꯔꯤꯁꯦ ꯅꯨꯡꯗꯤ ꯅꯨꯡꯉꯥꯏꯕꯨ
ꯍꯣꯏꯅꯦ ꯑꯩ ꯂꯩꯁꯥꯕꯤꯅꯤꯅꯦ ꯑꯩ ꯂꯩꯁꯥꯕꯤ ꯄꯥꯕꯤ ꯑꯣꯏꯕꯒꯤ ꯅꯪ ꯄꯥꯈꯪꯂ ꯈꯜꯂꯒ ꯃꯆꯥ ꯑꯅꯤ ꯁꯨꯕ ꯑꯣꯏꯔꯝꯃꯦ
ꯅꯪꯒꯤ ꯈꯣꯟ ꯅꯪꯒꯤ ꯈꯣꯟꯖꯦꯜ ꯇꯤ ꯂꯩꯁꯥꯕꯤ ꯑꯣꯏꯔꯝꯗꯧ ꯃꯥꯟꯗꯕꯀꯣ
ꯑ ꯌꯥꯝ ꯅꯨꯡꯉꯥꯏꯇꯕ ꯋꯥ ꯍꯥꯏꯔꯛꯑꯦꯍꯦ ꯅꯪꯁꯨ
ꯑꯩꯗꯤ ꯌꯥꯋꯣꯡ ꯏꯟꯒꯅꯤꯌꯦ
ꯀꯒꯤ
ꯑꯁ ꯌꯥꯑꯣꯣꯡ ꯏꯜꯂꯒ ꯑꯩꯈꯣꯏ ꯅꯨꯄꯤꯒꯤ ꯌꯨꯝꯗ ꯑꯐꯥꯎ ꯁꯥꯕꯅ ꯐꯩ
ꯑꯁ ꯑꯩ ꯑꯩꯗꯤ ꯇꯜꯂꯦ ꯌꯦꯌꯨꯡ ꯏꯟꯕ ꯅꯨꯄꯥ ꯇꯜꯂꯦ
ꯎꯝ ꯑꯁ ꯅꯪꯁꯦ ꯑꯩꯕꯨ ꯑꯗꯨꯝ ꯇꯥꯜꯂꯛꯑꯅꯤ ꯑꯗꯨꯗꯤ
ꯑꯁ ꯇꯟꯈ꯭ꯔꯦ ꯅꯪ ꯉꯁꯥꯏ ꯑꯩ ꯉꯁꯥꯏ ꯏꯟꯇꯔꯦꯁ ꯌꯥꯝ ꯌꯥꯝ ꯂꯩꯔꯝꯕꯅꯦ ꯚꯥꯏ ꯌꯥꯝꯌꯥꯝ ꯈꯔ ꯈꯔ ꯀꯦꯟꯒꯦ ꯇꯧꯔꯛꯑꯕꯅꯦ ꯑꯗꯣ ꯅꯨꯆꯥ ꯑꯅꯤ ꯁꯨꯔꯦ ꯍꯥꯏꯕꯗꯨꯗ ꯅꯣꯏ ꯏꯪ ꯆꯠꯈ꯭ꯔꯦ ꯑꯩꯒꯤ
ꯑꯗꯨꯗꯤ ꯑꯗꯨꯅ ꯇꯥꯛꯄꯗꯤ ꯅꯪꯁꯦ ꯍꯥ ꯅꯗꯤ ꯑꯏꯕꯨ ꯈ꯭ꯔꯗꯤ
ꯍꯣꯏꯅꯦ ꯈꯔꯛꯇꯤ ꯂꯩꯔꯅꯦ ꯌꯦꯡꯁꯤꯔꯥ ꯇꯧꯔꯛꯄꯅꯦ ꯑꯗꯣ ꯅꯪ ꯑꯁꯦꯡ ꯑꯁꯦꯡꯕ ꯍꯥꯏꯗꯣꯛꯈ꯭ꯔꯕꯅꯤꯅ ꯈꯪꯈ꯭ꯔꯕꯅꯤꯅ
ꯑꯩꯗꯤꯒꯣ ꯋꯥ ꯂꯣꯄ ꯍꯩꯇꯕ ꯃꯤꯟꯅꯕ ꯋꯥꯁꯨ ꯉꯥꯡꯅꯤꯡꯗꯦꯕ
ꯁꯦꯁ ꯐꯩ ꯐꯩ ꯑꯗꯨꯒꯕ ꯅꯨꯄꯥꯅꯤ ꯑꯩꯗꯁꯨ ꯊꯤꯔꯤꯁꯦ ꯅꯨꯡꯉꯥꯏꯅꯕ ꯑꯁꯤꯒꯨꯝꯕ ꯀꯁꯤ ꯌꯥꯎꯗ꯭ꯔꯣ
ꯑꯁꯤ ꯌꯥꯝ ꯌꯥꯎꯅꯦꯍꯦ ꯏꯃꯥꯟꯅꯕꯁ
ꯑꯗ ꯄꯥꯈꯪꯅꯤꯀꯣ ꯄꯥꯈꯪꯗꯤ ꯄꯥꯈꯪꯅꯤꯀꯣ ꯅꯪꯒꯨꯝꯕ ꯃꯆꯥ ꯑꯅꯤ ꯑꯍꯨꯝ ꯁꯨꯕ ꯑꯣꯏꯔꯗꯤ ꯇꯜꯂꯤ ꯑꯩ
ꯑꯦꯁ ꯃꯣꯏꯗꯤ ꯃꯣꯏꯗꯤ ꯄꯥꯈꯪꯅꯤ ꯑꯗꯨ ꯑꯗꯨꯕꯨ ꯃꯃꯤꯠꯇꯤꯀꯣꯛ ꯀꯤ ꯍꯣꯝ ꯃꯃꯤꯠꯒꯨꯝꯅ ꯌꯥꯝꯕꯅꯤ
ꯑꯁ ꯃꯃꯤꯠꯅ ꯌꯥꯝꯕ ꯄꯥꯈꯪ ꯄꯥꯝꯗꯦꯍꯦ ꯃꯃꯤꯅ ꯌꯥꯝꯗꯕ ꯒ꯭ꯌꯥꯟ ꯇꯥꯕ ꯃꯇꯨ ꯂꯨꯅ ꯇꯧꯒꯗꯕ ꯄꯦꯁꯥ ꯄꯥꯏꯕ
ꯑꯁ ꯌꯥꯝ ꯂꯩ